ꯑꯦ
ꯑ ꯍ ꯋꯥꯛꯀꯤꯡ ꯆꯠꯅꯤꯡꯗ꯭ꯔꯤꯕꯣ ꯍꯧꯖꯤꯛꯐꯣ
ꯆꯠꯅꯤꯡꯈ꯭ꯔꯦꯗ ꯑꯩꯁꯦ ꯑꯣ ꯈꯔ ꯑꯁ ꯍꯣꯏ ꯉꯁꯤꯒꯤꯗꯤ ꯆꯥꯛ ꯄꯣꯛꯔꯒ ꯆꯥꯛ ꯆꯠꯇꯣꯏꯕ ꯃꯥꯜꯂꯦ
ꯎꯝ
ꯑꯩꯁꯦꯀꯣ ꯍꯌꯦꯡꯁꯤꯅ ꯑꯃꯨꯛꯀ ꯀ꯭ꯂꯥꯁ ꯍꯧꯔꯅꯦꯕ ꯑꯩꯁꯦ ꯚꯦꯀꯦꯁꯟ ꯃꯇꯝꯗ ꯐꯖꯅ ꯆꯦꯟꯒꯦ ꯇꯧꯕꯅꯦꯕ ꯑꯗꯣ ꯚꯦꯀꯦꯁꯟ ꯂꯣꯏꯕꯅ ꯍꯥꯟꯈ꯭ꯔꯦ ꯑꯗꯨꯝ ꯋꯥꯈꯜꯗ ꯈꯜꯂꯤꯉꯩꯗꯀꯣ ꯇꯧꯒꯦ ꯇꯧꯋꯦ ꯍꯥꯏꯅ ꯈꯜꯂꯤꯉꯩꯗ ꯃꯇꯝꯗꯤ ꯆꯠꯈ꯭ꯔꯦ ꯑꯃꯨꯛꯀ
ꯎꯝ ꯑꯩꯈꯣꯏꯗꯤ ꯈꯔꯗꯤ ꯂꯩꯔꯤꯅꯦ ꯚꯦꯀꯦꯁꯟ
ꯑꯩꯈꯣꯏꯗꯤ ꯂꯣꯏꯔꯦ
ꯑꯩꯏ ꯀꯩ ꯑꯩꯁꯨ ꯑꯗꯨꯕꯨ ꯇ꯭ꯋꯦꯟꯇꯤ ꯁꯤꯛꯁ ꯇ꯭ꯋꯦꯟꯇꯤ ꯁꯚꯦꯟ ꯑꯗꯨꯒꯨꯝꯗ ꯍꯟꯈ꯭ꯔꯅꯤ
ꯑꯣ ꯑꯁ ꯃꯇꯝ ꯋꯥꯠꯂꯤꯌꯦꯗ ꯑꯗꯨ ꯑꯣꯏꯔꯗꯤ
ꯎꯝ ꯑꯁ ꯑꯗꯨꯕꯨ ꯀꯩꯅꯣꯗꯣ ꯑꯥꯗ ꯂꯩꯅꯤꯡꯉꯤꯗ ꯀꯩꯅꯣꯗꯨꯗ ꯑꯩꯒꯤ ꯑꯣꯖꯥ ꯃꯐꯝꯗꯨꯗ ꯍꯥꯏꯕꯗꯤ ꯁꯅꯥꯕ ꯈꯣꯠꯄ ꯑꯗꯨꯝ ꯇꯧꯕꯅꯤꯅ ꯅꯨꯡꯉꯥꯏꯕ ꯍꯨꯃꯥꯡꯊ ꯍꯨꯃꯥꯡ ꯊꯣꯛꯅꯤꯅꯀꯣ
ꯎꯝ ꯎꯝ
ꯎꯝ
ꯍꯨꯃꯥꯡ ꯊꯣꯛꯄꯗꯣ ꯆꯦꯟ ꯆꯣꯡꯔꯒ ꯁꯅꯔꯒ ꯍꯨꯃꯥꯡ ꯊꯣꯛꯄꯗꯣ ꯑꯗꯣ ꯑꯩꯒꯤ ꯋꯥꯈꯜꯅꯦ ꯀ ꯑꯩꯗꯤ ꯑꯗꯨꯃꯥꯏꯅ ꯊꯣꯛꯈ꯭ꯔꯗꯤꯀꯣ ꯑꯩꯈꯣꯏꯒꯤ ꯀꯩ ꯍꯥꯏꯁꯦ ꯃꯥꯏꯒꯤꯁꯤꯦ ꯌꯥꯝ ꯉꯥꯟꯕꯒꯨꯝ ꯇꯧꯋꯦꯕ ꯌꯦꯡꯕꯗꯀꯣ ꯉꯥꯏꯍꯥꯛ ꯌꯥꯝ ꯉꯥꯟꯊꯣꯛꯄꯗꯣ ꯑꯗꯨꯒꯨꯝ ꯇꯧꯋꯦ
ꯅꯨꯄꯤꯅ ꯑꯃ ꯍꯥꯏ ꯍꯥꯏꯅ ꯀ꯭ꯔꯤꯔ ꯑꯩ ꯀꯥꯎꯔꯒꯦ ꯒ꯭ꯂꯣ ꯒ꯭ꯂꯣ ꯍꯥꯏꯕ꯭ꯔꯣ
ꯍꯣꯏ ꯍꯣꯏ ꯑꯗꯨꯃꯥꯏꯅ ꯇꯧꯕꯗꯣ
ꯑꯗꯨꯃꯥꯏꯅ ꯇꯧꯔꯛꯄꯅꯦ ꯍꯣꯏ ꯁꯛꯇꯣ
ꯎꯝ ꯍꯨꯃꯥꯡ ꯑꯗꯨꯝ ꯊꯣꯛꯄꯗꯨꯗꯀꯣ ꯐꯠꯇꯕ ꯏꯁꯤ ꯒꯨꯝꯕ ꯑꯃꯣꯠꯄꯁꯤꯡꯗꯣ ꯊꯣꯛꯄ ꯃꯥꯜꯂꯦꯕ
ꯑꯗꯨꯒ ꯀꯩꯅꯣꯗꯣ ꯆꯞ ꯆꯥꯕꯁꯨ ꯅꯨꯡꯉꯥꯏꯕꯀꯣ ꯃꯦꯟꯗꯦ
ꯇꯧꯕ꯭ꯔꯥ ꯅꯪꯁꯨ
ꯎꯝ ꯑꯗꯨ ꯎꯝ ꯆꯥꯅꯤꯡꯕ ꯆꯥꯕ ꯌꯥꯏꯕ ꯑꯃꯨꯃꯥꯡ ꯊꯣꯛꯈ꯭ꯔꯗꯤ ꯃꯣꯏꯅ ꯗꯥꯏꯕꯤꯇꯤꯁ ꯗꯥꯏꯕꯤꯇꯤꯁ ꯍꯥꯏꯔꯤꯕꯗꯨꯣ ꯑꯗꯨꯝ ꯃꯜꯥꯎ ꯀꯩꯅꯣꯅꯦꯕ
ꯑꯣ ꯑꯩꯗꯤ ꯎꯝ ꯇꯧꯕꯅꯦ ꯇꯧꯕꯅꯤ ꯆꯥꯕ ꯊꯛꯄꯁꯨ ꯅꯨꯡꯉꯥꯏꯌꯦ ꯆꯦꯟ ꯆꯣꯡꯉꯒ ꯇꯧꯔꯗꯤꯀꯣ
ꯍꯣꯏ ꯑꯩꯈꯣꯏꯒꯤ ꯀꯩꯅꯣꯗꯁꯨ ꯑꯃꯨꯛꯀ ꯀꯔꯤ ꯐꯨꯠꯕꯣꯜꯒꯤ ꯑꯦꯀꯥꯗꯃꯤꯁꯨ ꯌꯥꯎꯕꯀꯣ ꯑꯩꯈꯣꯏ ꯁ꯭ꯀꯨꯜꯁꯦ
ꯑꯣ
ꯎꯝ ꯑꯗꯨꯒꯤ ꯌꯥꯝ ꯅꯨꯡꯉꯥꯏꯌꯦ
ꯎꯝ
ꯑꯗꯨꯕꯨ ꯍꯟꯗꯛꯇꯤ ꯀꯟꯅ ꯀꯩꯅꯣꯁꯨꯟꯅꯔꯤ ꯕꯦꯠꯃꯤꯟꯇꯟ ꯀꯟꯅꯁꯨꯅꯥꯔꯤꯌꯦ
ꯑꯣ
ꯑꯩꯈꯣꯏꯒꯤ ꯂꯩ ꯂꯩꯐꯝꯗꯣ ꯂꯩꯐꯝꯗꯨꯗꯤ ꯌꯥꯝ ꯅꯨꯡꯉꯥꯏꯌꯦ ꯂꯥꯡꯁꯨ ꯂꯥꯡꯗꯦ
ꯑꯣ
ꯀꯩꯅꯣ ꯈꯨꯟꯒꯨꯝꯕ ꯑꯣꯏꯔꯝꯅꯦꯕꯀꯣ ꯈꯨꯟꯒꯨꯝꯕꯩ ꯃꯑꯣꯡꯗꯀꯣ
ꯎꯝ ꯅꯨꯡꯉꯥꯏꯔꯝꯅꯤ ꯑꯗꯨ ꯑꯣꯏꯔꯗꯤ ꯑꯉꯥꯡꯁꯤꯡꯒꯤꯀꯣ ꯆꯞ ꯆꯥꯔꯦ
ꯍꯣꯏ ꯑꯉꯥꯡꯁꯤꯡꯁꯨ ꯑꯗꯨꯝ ꯀꯝꯄꯥꯎꯟꯁꯨ ꯆꯥꯎꯋꯦꯕꯀꯣ ꯑꯩꯈꯣꯏꯒꯤ ꯀꯝꯄꯥꯎꯟꯗꯣ ꯑꯗꯨꯝ ꯀꯩꯅꯣ ꯐꯨꯠꯕꯣꯜ ꯒ꯭ꯔꯥꯎꯟ ꯑꯃ ꯂꯩꯈ꯭ꯔꯕꯅꯦꯕ
ꯑꯣ
ꯎꯝ ꯃꯅꯨꯡꯗꯨꯗ ꯑꯗꯨꯝ ꯃꯅꯨꯡꯗꯗꯨ ꯂꯩꯕꯅꯦ ꯑꯗꯨ ꯀꯣꯟꯅ ꯃꯣꯏꯁꯤ ꯑꯥꯔꯇꯤꯐꯤꯁꯦꯜꯒꯤ ꯇꯔꯐꯇꯨ ꯍꯥꯞꯀꯦꯅ ꯇꯧꯔꯤꯕꯅꯦ
ꯑ
ꯎꯝ ꯈꯪꯗ꯭ꯔꯦ ꯈꯪꯗ꯭ꯔꯦ ꯂꯩꯕꯝꯗꯤ ꯑꯗꯨꯝ ꯅꯨꯡꯉꯥꯏꯔꯦ
ꯑꯩꯗꯤꯀꯣ ꯑ ꯑꯩꯒꯤ ꯏꯃꯥꯟꯅꯕꯤꯔ ꯏꯃꯥꯟꯅꯕꯔꯥ ꯑꯃ ꯆꯞ ꯆꯥꯅ ꯂꯩꯔꯗꯤꯀꯣ ꯑꯩꯗꯤ ꯅꯨꯡꯗꯥꯡꯗ ꯆꯦꯟꯕꯗꯣ ꯍꯦꯛ ꯍꯦꯛ ꯆꯠꯅꯤꯡꯕ ꯑꯩꯗꯤ ꯌꯥꯝ ꯄꯥꯝꯃꯦ꯫ ꯅꯨꯡꯗꯥꯡ ꯃꯤ ꯇꯨꯝꯔꯀꯥꯟꯗ ꯆꯦꯟꯕ ꯆꯠꯄꯗꯣꯀꯣ ꯑꯁ ꯆꯠꯅꯤꯡꯕꯅꯦ ꯑꯗꯣ ꯑꯩꯈꯣꯏ ꯁ꯭ꯋꯥꯏꯗꯗꯤ ꯅꯨꯄꯤ ꯃꯇꯣꯝꯇ ꯅꯨꯡꯗꯥꯡꯗ ꯆꯠꯄꯗꯨꯗꯤ ꯑ ꯌꯥꯝꯅ ꯍꯧꯖꯤꯛꯀꯥꯟꯅꯤ ꯃꯤ ꯐꯠꯇꯕꯁꯨ ꯌꯥꯝꯕꯅꯤꯅꯀꯣ ꯅꯨꯡꯉꯥꯏꯇꯕ ꯆꯠꯄꯗꯣ ꯑꯩꯒꯤ ꯆꯞ ꯆꯥꯕ ꯏꯃꯥꯟꯅꯕ ꯄꯤ ꯑꯃꯔ ꯏꯃꯥꯟꯅꯕꯔꯥ ꯂꯩꯔꯗꯤꯀꯣ ꯑꯩꯗꯤ ꯌꯥꯝ ꯆꯠꯅꯤꯡꯉꯦ ꯆꯦꯟꯄ ꯆꯠꯄꯗꯣ
ꯎꯝ ꯑꯗꯨ ꯀꯩꯅꯣꯗꯨ ꯅꯪꯅꯗꯨ ꯍꯥꯏꯔꯒꯦ ꯑꯩ ꯑꯉꯥꯡ ꯑꯣꯏꯔꯤꯉꯩꯗꯀꯣ
ꯎꯝ
ꯑꯉꯥꯡ ꯑꯣꯏꯔꯤꯉꯩꯗ ꯃꯔꯨꯞ ꯑ ꯏꯕꯥꯟꯅꯤꯁꯦ ꯍꯧꯒꯠꯈ꯭ꯔꯦꯕ
ꯑꯥ
ꯄꯨꯡ ꯑꯅꯤ ꯑꯍꯨꯝꯗ ꯍꯧꯒꯠꯄ ꯑꯁ ꯋꯥꯋꯀꯤꯡ ꯋꯥꯋꯀꯤꯡ ꯆꯟꯒꯦꯅ ꯌꯥꯝ ꯀꯩꯅꯣ ꯇꯧꯔꯒ ꯑꯦꯛꯁꯥꯏꯇꯦꯠ ꯑꯣꯏꯅ ꯍꯧꯒꯠꯂꯒ ꯑꯩ ꯃꯔ ꯅꯨꯄꯥ ꯃꯥꯕꯨ ꯀꯧꯕ ꯆꯠꯄꯅꯦꯕ ꯑꯗꯨ ꯃꯄꯥꯗꯨ ꯌꯥꯝ ꯁꯥꯊꯤꯌꯦꯕ ꯑꯗꯨꯝ ꯋꯥꯗꯤ ꯀꯌꯥ ꯉꯥꯡꯗꯕ ꯁꯥꯊꯤꯗꯤ ꯁꯥꯊꯤꯕ ꯑꯗꯨꯝ ꯑꯗꯨꯒ ꯃꯥꯒꯤ ꯀꯩ ꯃꯤꯠꯌꯦꯡꯒꯨꯝꯗꯨ ꯑꯗꯨꯝ ꯀꯤꯌꯦꯕ ꯑꯗꯨꯝ ꯃꯆꯥ ꯅꯨꯄꯥ ꯃꯣꯏꯁꯤ ꯒꯦꯠ ꯂꯣꯜꯂꯦ ꯒꯦꯠ ꯂꯣꯜꯂꯒ ꯀꯩꯅꯣ ꯇꯧ ꯑꯗꯨꯝ ꯃꯆꯥ ꯅꯨꯄꯥꯕꯨ ꯒꯦꯠ ꯃꯇꯥꯏꯗꯒꯤ ꯀꯧꯕ ꯄꯨꯡ ꯑꯅꯤꯗ ꯋꯥꯛꯀꯤꯡ ꯆꯠꯂꯨꯁꯦ
ꯑꯥ
ꯃꯄꯥꯗꯣ ꯐꯥꯠ ꯊꯥꯟꯂ ꯊꯣꯛꯂꯛꯂꯒ ꯀꯔꯤ ꯇꯧꯒꯦ ꯍꯥꯏꯕ꯭ꯔꯥ ꯍꯧꯖꯤꯛ ꯅꯨꯡꯗꯥꯡꯗ ꯀꯔꯤ ꯇꯧꯒꯦꯕ꯭ꯔꯥ ꯅꯣꯏ ꯍꯧꯖꯤꯛ ꯅꯨꯡꯗꯥꯡꯗ ꯑꯁ ꯈꯨꯝꯅꯤꯡꯉꯥꯏ ꯂꯩꯇꯦ ꯋꯥꯛꯀꯤꯡ ꯆꯦꯟꯒꯦꯅꯦ ꯍꯥꯏꯕ ꯍꯧꯖꯤꯛ ꯋꯥꯛꯀꯤꯡ ꯆꯦꯟ ꯃꯇꯝ ꯑꯁꯤꯅꯤꯗ ꯑꯁ ꯑꯗꯨ ꯅꯨꯃꯤꯠꯇꯒꯤ ꯀꯧꯗ꯭ꯔꯦ ꯃꯥꯕꯨ ꯑꯗꯨꯝ ꯑꯩꯈꯣꯏ ꯉꯥꯛꯛꯇ ꯆꯠꯂ ꯅꯨꯉꯥꯏ
ꯑꯥ
ꯑꯃꯨꯛꯀ ꯆꯠꯀꯅꯤ ꯆꯠꯂꯒ ꯍꯜꯂꯛꯈꯒ ꯇꯨꯡꯊꯣꯛꯈ꯭ꯔꯅꯤ ꯑꯩꯈꯣꯏ ꯋꯀꯤꯡ ꯆꯠꯄꯗꯨ ꯑꯍꯥ
ꯑꯩꯈꯣꯏ ꯁ꯭ꯋꯥꯏ ꯂꯩꯕ ꯃꯐꯝꯗꯗꯤꯀꯣ
ꯎꯝ
ꯎꯝ ꯊꯕꯛ ꯂꯩꯇ꯭ꯔꯗꯤ ꯑꯌꯨꯛ ꯉꯟꯇꯥ ꯆꯤꯡ ꯀꯥꯕ ꯃꯐꯝ ꯂꯩꯌꯦꯕ ꯆꯤꯡꯗꯣ ꯀꯥꯔꯅꯤꯅ ꯅꯨꯡꯁꯥ ꯊꯣꯛꯄꯗꯣ ꯌꯦꯡꯕ ꯌꯥꯒꯅꯤꯕ ꯑꯗꯨꯒꯤ ꯅꯨꯡꯉꯥꯏꯕꯅꯦ
ꯎꯝ ꯑꯩꯗꯤ ꯍꯣꯏ ꯍꯥꯏꯕꯒꯨꯝꯅꯀꯣ ꯆꯤꯡꯒꯨꯝꯕ ꯆꯠꯅꯤꯡꯉꯦ ꯆꯤꯡꯒꯨꯝꯕ ꯀꯣꯏꯕ ꯆꯠꯅꯤꯡꯉꯦ ꯑꯗꯨꯒ ꯈꯨꯟꯒꯤ ꯃꯤ ꯑꯣꯏꯈ꯭ꯔꯕꯅꯤꯅ ꯈꯪꯗꯦ ꯉꯥ ꯉꯥꯒꯨꯝꯕꯁꯨ ꯊꯤꯅꯤꯡꯉꯦ ꯑꯗꯨꯃꯥꯏꯅ ꯇꯧꯋꯤꯅꯦ ꯑꯩꯗꯤ
ꯑꯗꯨꯒꯨꯝꯕꯗꯨꯅ ꯍꯦꯟꯅ ꯅꯨꯡꯉꯥꯏꯌꯦ
ꯎꯝ
ꯑꯗꯣ ꯑꯗꯨꯒꯨꯝꯕ ꯆꯠꯄꯁꯤꯡꯗꯣ ꯑꯩꯗꯤ ꯌꯥꯝ ꯄꯥꯝꯃꯦ ꯃꯤꯁꯤꯡ ꯌꯥꯝ ꯇꯧꯅꯥꯏꯌꯦꯅ ꯍꯧꯖꯤꯛ ꯈꯥꯟꯗꯀ
ꯎꯝ ꯀꯔꯤꯒꯨꯝꯕ ꯏꯃꯥꯟꯅꯕꯁꯨ ꯍꯧꯖꯤꯛꯇꯤ ꯑꯩꯈꯣꯏ ꯏꯃꯥꯟꯅꯕꯁꯤꯡꯁꯦ ꯂꯣꯏꯅ ꯃꯄꯥꯟꯗ ꯂꯩꯅꯔꯦꯕ ꯑꯗꯨ ꯏꯃꯥꯟꯅꯕ ꯑꯃ ꯂꯩꯌꯦ ꯌꯥꯝ ꯏꯟꯇꯔꯦꯁ ꯂꯩꯕ ꯏꯕꯥꯅꯤ ꯃꯥ ꯂꯥꯛꯈ꯭ꯔꯗꯤꯦ ꯑꯩꯁꯨ ꯂꯥꯛꯈ꯭ꯔꯗꯤꯦ ꯍꯧꯖꯤꯛꯀꯤ ꯈꯣꯏ ꯆꯨꯞꯄꯗꯣ ꯑꯗꯨ ꯑꯗꯨ ꯆꯠ ꯆꯠꯈ꯭ꯔꯅꯤ ꯑꯗꯨ ꯒꯗꯤ ꯑꯣ ꯎꯝ ꯕꯇ꯭ꯔꯤ ꯄꯥꯏꯔ ꯊꯤꯕ ꯑꯗꯨꯝ ꯂꯩꯌꯦꯕꯀꯣ ꯎꯝ ꯑꯗꯨ ꯆꯠꯈ꯭ꯔꯅꯤ ꯑꯗꯨ ꯌꯥꯗ꯭ꯔꯒꯗꯤ ꯑꯃ ꯑꯃꯨꯀ ꯅꯥꯎꯔꯤ ꯄꯥꯏꯔ ꯀ ꯍꯧ ꯆꯠꯈ꯭ꯔꯅꯤ ꯆꯤꯡꯗ
ꯎꯝ ꯑꯗꯨ ꯍꯥꯏꯔꯒ ꯉꯔꯥꯡꯗꯣ ꯑꯩ ꯃꯤ ꯑꯃꯨꯛ ꯋꯥꯔꯤ ꯁꯥꯕ ꯃꯇꯝꯗ ꯑꯁ ꯈꯣꯏ ꯆꯨꯞꯂꯒ ꯉꯥ ꯆꯥꯏꯑ ꯍꯥꯏꯌꯦꯦ ꯑ ꯑꯩꯅ ꯌꯥꯝ ꯄꯥꯝꯕꯗꯣ
ꯍꯣꯏ ꯑꯁ ꯅꯨꯡꯉꯥꯏꯝꯅꯦ ꯑꯗꯨꯃꯥꯏꯅ ꯀꯩꯅꯣ ꯇꯧꯕꯁꯨ ꯀꯣ
ꯎꯝ
ꯑꯗꯨ ꯀ꯭ꯔꯦꯅꯤ ꯑꯗꯨꯃꯥꯏꯅ ꯆꯠꯄꯗꯨ ꯋꯥꯈꯟ ꯐꯠꯇꯕꯁꯨ ꯈꯟꯗꯦ ꯀ꯭ꯦꯁꯨ ꯈꯟꯗꯦ ꯑꯗꯨꯝ ꯅꯨꯡꯉꯥꯏꯕ ꯃꯥꯜꯗꯦꯀꯣ ꯎꯝ ꯑꯗꯨ ꯑꯗꯨꯃꯥꯏꯅ ꯀꯩꯅꯣ ꯇꯧꯕꯗꯣ ꯅꯨꯡꯉꯥꯏ ꯑꯁ ꯅꯠꯇ꯭ꯔꯦ ꯑꯩꯈꯣꯏ ꯈꯨꯟꯗꯤ ꯀꯩꯅꯣ ꯇꯧꯔꯤꯕ ꯀꯔꯤ ꯍꯥꯏꯅꯤ ꯎꯝ ꯍꯤꯡꯕꯒꯤ ꯃꯑꯣꯡꯁꯦ ꯈꯔ ꯁ꯭ꯇꯦꯟꯗꯔ ꯇꯣꯡꯉꯥꯜꯂꯦꯕꯀꯣ
ꯎꯝ
ꯍꯥꯏꯕꯗꯤ ꯍꯥꯏꯋꯦ ꯃꯅꯥꯛꯇ ꯂꯩꯕꯅꯤꯅ ꯑꯗꯨ ꯃꯔꯨꯞ ꯇꯣꯉꯥꯟꯕ ꯈꯣꯏꯗꯤ ꯑꯗꯨꯒꯨꯝꯕ ꯀꯌꯥ ꯄꯥꯝꯗꯕ ꯉꯥ ꯊꯤꯕ ꯆꯠꯁꯦ ꯀꯩꯅꯣ ꯇꯧꯕ ꯆꯠꯁꯦ ꯍꯥꯏꯕꯗꯣ ꯑꯩ ꯑꯗꯨꯕꯨ ꯑꯩꯒꯤ ꯏꯃꯥꯟꯅꯕ ꯃꯥꯗꯨꯗꯤ ꯑꯗꯨꯝ ꯌꯥꯕ ꯏꯕꯥꯅꯤ ꯑꯗꯨꯝ ꯆꯠ ꯆꯠ
ꯑꯗꯨꯒ ꯏꯔꯣꯏꯕꯒꯨꯝꯁꯨ ꯆꯠꯄ ꯑꯁ ꯏꯔꯣꯏꯕꯒꯤꯗꯤ ꯑꯉꯥꯡ ꯑꯣꯏꯔꯤꯉꯩ ꯆꯩ ꯐꯖꯅ ꯆꯥꯔꯕꯅꯦ ꯑꯩ ꯏꯃꯥꯒꯤ
ꯇꯨꯔꯦꯜ ꯅꯛꯄꯒꯤ ꯑꯣꯏꯔꯝꯅꯦ
ꯍꯣꯏ ꯍꯣꯏ ꯇꯨꯔꯦꯜꯅꯅꯥꯄꯒꯤꯀꯣ ꯍꯧꯖꯤꯛ
ꯀꯤ
ꯑꯆꯥ ꯍꯧꯖꯤꯛ ꯑꯉꯥꯡ ꯑꯣꯏꯔꯤꯉꯩꯗ ꯏꯔꯣꯏꯕ ꯆꯠꯀꯅꯨꯀꯣ ꯍꯥꯏꯅ ꯅꯨꯡꯊꯤꯤꯟꯗ ꯀꯣꯏꯕ ꯆꯠꯈ꯭ꯔꯕꯁꯤ ꯏꯃꯥꯅ ꯍꯥꯏꯈ꯭ꯔꯅꯤꯕ ꯑꯗꯨ ꯆꯠ ꯆꯠꯈ꯭ꯔꯅꯤ ꯆꯠꯂꯒ ꯄꯨꯡ ꯑꯍꯨꯝ ꯃꯔꯤ ꯐꯥꯎ ꯂꯩꯔꯅꯤ ꯀꯩꯅꯣꯒꯤ ꯇꯨꯔꯦꯜꯗ ꯏꯔꯣꯏꯔꯒ ꯀꯩꯅꯣ ꯇꯧꯔꯒ ꯆꯤꯡꯗ ꯆꯠꯄꯒꯨꯝꯕ ꯀꯩꯅꯣ ꯇꯧꯔꯒ ꯍꯜꯂꯛꯄꯗ ꯏꯃꯥꯅ ꯆꯩ ꯁꯦꯝꯗ ꯉꯥꯏꯔꯝꯗ ꯂꯥꯛꯂ ꯑꯗꯨꯝ ꯆꯩ ꯆꯥꯔꯅꯤ
ꯎ
ꯏꯃꯥꯁꯨ ꯌꯥꯝ ꯏꯁꯇ꯭ꯔꯤꯛ ꯑꯣꯏꯌꯦꯏ ꯑꯣꯖꯥ ꯑꯣꯏꯔꯤꯒꯅꯨꯀꯣ ꯑꯗꯨꯒꯤ ꯑꯁ ꯆꯩꯗꯤ ꯑꯩ ꯐꯖꯅ ꯆꯥꯔꯝꯅꯦ ꯍꯧꯖꯤꯛ ꯆꯩ ꯆꯥꯕꯩꯅꯅꯦ ꯏꯃꯥꯅ ꯆꯩ ꯐꯨꯕꯒꯤ ꯒ꯭ꯌꯥꯟ ꯇꯥꯔꯛꯅꯅꯦ
ꯅꯠꯇ꯭ꯔꯕꯗꯤ
ꯅꯠꯇ꯭ꯔꯕꯗꯤ ꯍꯣꯏ ꯃꯤꯁꯤꯡꯁꯤꯗꯨꯗꯤ ꯆꯨꯝꯗꯤ ꯆꯨꯝꯃꯤꯅꯀꯣ
ꯎꯝ
ꯏꯃꯥꯅ ꯆꯩꯗꯕ ꯈꯣꯠꯇꯕ ꯇꯧꯔꯗꯤ ꯆꯥꯎꯔꯛꯄ ꯀꯥꯟꯗ ꯈꯔ ꯈꯔꯗꯤ ꯇꯣꯉꯥꯟꯥꯟꯕꯅꯦ ꯃꯤꯗꯣ
ꯍꯣꯏ ꯑꯉꯥꯡ ꯃꯇꯝꯗ ꯇꯥꯛꯀꯗꯧꯕ ꯆꯩꯒꯗꯧꯕ ꯇꯝꯒꯗꯧꯕ ꯃꯇꯝꯗꯀꯣ ꯆꯩꯍꯧ ꯇꯝꯍꯧꯕꯗꯣ ꯑꯗꯣ ꯑꯉꯥꯡꯁꯤꯡꯒꯤꯁꯨ ꯌꯥꯝ ꯐꯥꯏꯌꯦꯕ ꯍꯥꯏꯗꯤ ꯅꯣꯡ ꯐꯥꯗꯣꯛ ꯋꯥꯈꯜꯗ ꯊꯣꯛꯈ꯭ꯔꯁꯨ ꯑꯦ ꯑꯩꯈꯣꯏ ꯏꯃꯥꯅ ꯑꯁꯤꯁꯦ ꯍꯥꯏꯔꯝꯕꯅꯤꯀꯣ ꯈꯣꯠꯄꯅꯤ ꯍꯥꯏꯕꯗꯣ ꯑꯗꯨꯝ ꯅꯤꯡꯁꯤꯡꯉꯤꯗꯅ꯫ ꯑꯗꯨꯒꯨꯝꯕꯗꯨꯅ ꯑꯩꯈꯣꯏ ꯌꯥꯝ ꯐꯕꯅꯦ꯫
ꯎꯝ ꯇꯝꯕꯤꯔꯦ ꯏꯃꯥꯅ ꯐꯖꯅ ꯑꯩꯕꯨꯗꯤ ꯑꯗꯨꯒꯨꯝꯗꯦ ꯆꯩꯅ ꯇꯧꯅꯨꯀꯣ ꯇꯧꯅꯨꯀꯣ ꯍꯥꯏꯅ
ꯄꯠ ꯌꯥꯝ ꯐꯕꯅꯦ ꯑꯗꯨꯃꯥꯏꯅ ꯇꯧꯕꯤꯕꯗꯣ꯫
ꯍꯧꯖꯤꯛ ꯆꯥꯎꯔꯀꯥꯟꯗ ꯇꯧꯒꯦ ꯍꯥꯏꯅ ꯇꯧꯔꯝꯕꯗꯨ ꯑ ꯏꯃꯥꯅ ꯁꯤ ꯌꯥꯔꯣꯏ ꯍꯥꯏꯅ ꯑꯗꯨꯝ ꯍꯜꯂꯦꯕ꯫
ꯎꯝ ꯌꯥꯝ ꯐꯕꯅꯦ꯫
ꯎꯝ ꯑꯩꯈꯣꯏꯒꯤ ꯁ꯭ꯀꯨꯜꯗꯨꯀꯣ
ꯎꯝ꯫
ꯑꯌꯥꯝꯕ ꯃꯃꯥ ꯃꯄꯥ ꯀꯥꯏ ꯅꯥꯔꯒ ꯀꯩꯅꯣ ꯇꯧꯕ ꯉꯛꯇ ꯂꯥꯛꯏꯕ ꯑꯌꯥꯝꯕ꯫ ꯄꯩꯁꯥꯗꯤ ꯃꯣꯏꯁꯨ ꯄꯩꯁꯥꯗꯤ ꯑꯗꯨꯝ ꯄꯥꯏꯗꯤ ꯄꯥꯏꯕꯀꯣ ꯑꯗꯨ ꯂꯥꯛꯑꯒ ꯃꯣꯏꯒꯤ ꯃꯣꯕꯣꯛ ꯈꯣꯏꯅ ꯌꯣꯛꯂꯤꯕꯒꯨꯝꯕ ꯑꯟꯇꯤ ꯈꯣꯏꯅ ꯌꯣꯛꯂꯤꯕꯒꯨꯝꯕ
ꯎꯝ꯫
ꯉꯁꯥꯏ ꯃꯃꯥ ꯃꯄꯥ ꯂꯩꯕ ꯈꯣꯏꯒ ꯂꯩꯇꯕ ꯈꯣꯏ ꯂꯩꯇꯕꯈꯣꯏ ꯀꯩꯅꯣ ꯇꯧꯕꯗꯨ ꯃꯣꯏ ꯌꯥꯝ ꯈꯦꯠꯅꯩꯕ꯫ ꯑꯉꯥꯡ ꯑꯣꯏꯁꯨꯀꯣ ꯎꯝ ꯑꯃꯃ
ꯑꯗꯨꯝ ꯊꯦꯡꯅꯌꯦ꯫
ꯎꯝ ꯑꯉꯥꯡ ꯑꯃ ꯂꯥꯛꯑꯦ ꯑꯉꯥꯡ ꯑꯉꯥꯡ ꯑꯃ ꯂꯥꯛꯑꯦꯕ ꯅꯨ ꯅꯨꯄꯤ ꯃꯆꯥꯝꯃ
ꯍꯣꯏ
ꯑꯩꯅ ꯆꯩꯕ ꯈꯣꯠꯄ ꯇꯧꯔꯁꯨ ꯎꯁꯤꯠꯇꯕ ꯑꯗꯨꯝ- ꯑꯦ ꯀꯔꯤ ꯍꯥꯏꯅꯤ ꯁꯛꯇꯨ ꯈ꯭ꯔꯤ ꯈꯔꯥꯜꯂ ꯎꯠꯄ
ꯑꯣ ꯑꯣ
ꯑꯗꯨ ꯃꯇꯝꯗꯩꯗꯤ ꯃꯃꯥ ꯃꯄꯥ ꯂꯩꯇꯦꯕꯗꯨꯗꯤ ꯈꯪꯗꯕ ꯎꯝ ꯑꯗꯨꯕꯨ ꯅꯣꯡꯃꯁꯤ ꯁ꯭ꯀꯨꯜ ꯀꯩꯅꯣꯒꯤ ꯄ꯭ꯔꯔꯊꯅꯥ ꯇꯧꯅꯦꯕ ꯑꯔꯣꯏꯕꯒꯤ
ꯎꯝ꯫
ꯑꯔꯣꯏ ꯑꯩ ꯄ꯭ꯔꯔꯊꯅꯥ ꯇꯧꯁꯤꯗ ꯃꯥꯁꯤ ꯇꯧꯗꯕꯤꯗ ꯑ ꯑꯩꯕꯨ ꯁꯛꯀ꯭ꯔꯤ ꯀ꯭ꯔꯤꯖꯥ ꯎꯠꯂ ꯂꯩꯕ ꯑꯃꯨꯛꯀ ꯌꯥꯝ ꯃꯍ ꯍꯤꯒꯞꯕꯁꯤꯗꯤ
ꯁꯥꯎꯅꯤꯡꯕꯗꯣ ꯅꯪꯅ꯫
ꯑꯗꯨ ꯐꯨꯕꯗꯤ ꯌꯥꯗꯕꯅꯤꯅ ꯍꯥꯏꯅ ꯑꯩꯅ ꯀꯩꯅꯣ ꯇꯧꯕ ꯊꯣꯡꯗꯨ ꯂꯣꯟꯁꯤꯜꯂꯒ ꯅꯪ ꯊꯣꯡꯗꯨ ꯂꯣꯟꯗ꯭ꯔꯤꯌꯦ ꯅꯪ ꯑꯗꯨꯃꯥꯏꯅ ꯇꯧꯔꯒꯗꯤ ꯑꯗꯨꯒ ꯑꯃ ꯍꯥꯏꯔꯁꯨ ꯅꯣ ꯅꯣ ꯉꯛꯇ ꯈꯨꯝꯂꯛꯄ
ꯍꯍ
ꯑꯗꯨꯒꯤ ꯅꯪ ꯑꯗꯨꯃꯥꯏꯅ ꯇꯧꯔꯒꯗꯤ ꯆꯥꯛ ꯆꯥꯍꯜꯂꯣꯏ ꯑꯁꯅꯥꯍꯜꯂꯣꯏ ꯅꯨꯃꯤꯠ ꯇꯔꯥꯁꯤꯗ ꯊꯝꯒꯅꯤꯅ ꯍꯥꯏꯕ ꯑꯗꯨꯗꯒꯤ ꯍꯣꯡꯉꯦ ꯐꯖꯅ ꯍꯧꯖꯤꯛꯐꯥꯎ ꯐꯖꯅ ꯍꯣꯡꯉꯦ꯫
ꯑꯩꯈꯣꯏꯁꯨ
ꯎꯝ
ꯊꯦꯡꯅꯩꯌꯦ꯫ ꯑꯩꯈꯣꯏ ꯁ꯭ꯀꯨꯜꯗꯁꯨ ꯀꯣ ꯑꯉꯥꯡ ꯑꯃ ꯌꯥꯝ ꯂꯝ ꯍꯦꯟꯕ ꯑꯗꯨꯝ ꯎꯁꯤꯠꯇꯕ ꯑꯗꯨꯗ
ꯑꯩꯅ ꯋꯥꯔꯤ ꯇꯥꯕꯗ ꯃꯣꯏꯕꯥꯁꯨ ꯑꯗꯨꯝ ꯈꯔ ꯉꯥꯎꯁꯤꯟꯅꯕꯀꯣ ꯃꯥꯁꯨ ꯂꯩꯇꯕꯅꯦ ꯃꯕꯣꯛꯀ ꯂꯩꯕꯅꯤ ꯍꯥꯏꯅ ꯋꯥꯔꯤꯁꯦ ꯇꯥꯈ꯭ꯔꯕ ꯅꯣꯡꯃꯁꯦ ꯑꯩꯅ ꯀꯧꯔꯒ ꯐꯖꯅ ꯋꯥꯔꯤ ꯁꯥꯕꯤꯌꯦ ꯇꯞꯅꯀꯣ ꯑꯗꯨ ꯃꯇꯝꯗꯒꯤ ꯃꯥ ꯍꯣꯡꯗꯤ ꯍꯣꯡꯕꯅꯦꯀꯣ
ꯑ ꯍꯣꯏ ꯍꯣꯏ
ꯌꯨꯝꯗ ꯑꯗꯨꯝ ꯍꯥꯏꯕꯗꯣ ꯌꯨꯝꯗꯁꯨ ꯂꯩꯒꯟꯗꯦ ꯍꯥꯏꯌꯦ ꯑꯗꯣ ꯑꯉꯥꯡꯗꯣ
ꯎꯝ ꯑꯗꯨ ꯃꯣꯏꯁꯨꯦ ꯈꯔꯗꯤ ꯈꯦꯠꯅꯩꯀꯣ ꯈꯦꯠꯅꯕꯗ ꯃꯤ ꯂꯩꯕꯈꯣꯏꯒ ꯎꯝ ꯑꯗꯨꯝ ꯌꯦꯡꯕꯖ ꯉꯁꯥꯏꯒꯤ ꯃꯃꯥꯅ ꯇꯥꯛꯄꯤꯕ ꯃꯄꯥꯅ ꯇꯥꯛꯄꯤꯕꯗꯨ ꯌꯥꯎꯗ ꯇ꯭ꯔꯦꯕ ꯃꯕꯣꯛꯅ ꯇꯥꯛꯄꯁꯨ ꯃꯃꯥ ꯄꯨꯝꯅꯗꯤ ꯑꯩꯅ ꯈꯟꯕꯗ ꯀꯌꯥꯃꯨꯛ ꯀꯨꯗ ꯃꯣꯏꯅꯗꯤ ꯇꯥꯛꯔꯑꯣꯏꯗ